ꯇ ꯇꯥꯏ ꯍꯥꯥ
ꯀꯔꯤ ꯋꯥꯔꯤ ꯁꯥꯟꯅꯁꯤꯒꯦ
ꯍꯥꯥ
ꯆꯛ ꯆꯔꯕꯣ
ꯀꯥꯏꯗꯩꯅꯣꯗ ꯆꯗ꯭ꯔꯤꯗ
ꯅꯨꯃꯤꯗꯥꯡ ꯋꯥꯏꯔꯝꯒꯤ ꯆꯥꯗ꯭ꯔꯤꯕꯣ
ꯍꯣꯏ ꯆꯥꯗ꯭ꯔꯤ ꯅꯣꯜ ꯑꯜ ꯑꯁꯜꯗꯤ ꯅꯣꯛꯑ ꯂꯩꯔꯦ ꯍꯧꯖꯤꯛ ꯆꯥꯛ ꯆꯥꯔꯕ ꯑꯗꯨꯗ
ꯑ ꯑꯩꯅ ꯍꯥꯏꯕꯗꯤ ꯆꯔꯥ ꯋꯥꯜꯂꯕ ꯁꯤꯅꯤꯗ
ꯆꯔꯥ ꯋꯥꯥꯟꯗꯔꯤ ꯉꯍꯥꯛ ꯂꯩꯔꯒ ꯋꯥꯥꯟꯗꯨꯏꯅ‌ꯦ
ꯎꯝ ꯆꯥꯔꯥ ꯋꯥꯟꯕꯩꯗꯤ ꯑꯗ‌ꯣ ꯑꯇꯩꯗꯤ ꯀꯩ ꯄꯤꯖꯒꯅꯤ ꯍꯥꯏꯒꯦ
ꯃꯥꯗꯤ ꯆꯔꯥꯋꯥꯟꯕ ꯃꯥꯗꯤ ꯁꯥ ꯅꯠꯇꯔꯗꯤ ꯄꯤꯖꯗꯦ ꯃꯥꯗꯤ
ꯑꯁ
ꯑꯗꯨꯒꯤꯅꯦꯅ ꯑꯗꯣ ꯍꯌꯦꯡ ꯆꯥꯃ ꯂꯩꯔꯒ ꯀꯨꯟꯒꯨꯝꯕ ꯆꯥꯝꯃ ꯆꯅꯤꯒꯨꯝꯕ ꯍꯥꯞꯄꯛꯄ ꯌꯥꯏ ꯑꯗꯨꯗ ꯑꯃ
ꯍꯔꯥꯎꯅꯤꯉꯥꯏꯅꯤꯅꯦ
ꯎꯝ
ꯍꯥꯕꯤ ꯅꯠꯇꯔ‌ꯣ
ꯍꯥꯥ
ꯍꯥꯞꯄꯤꯒꯦ ꯅꯠꯇ꯭ꯔꯥ
ꯎꯝ ꯍꯥꯞꯄꯤꯒꯩ
ꯑꯗꯨꯝ ꯐꯔꯦꯕ
ꯎꯝ ꯍꯥꯞꯄꯤꯈꯦ ꯌꯥꯕꯅꯤ ꯃꯥꯗꯤ ꯁꯥꯊꯤꯕꯅꯦ ꯃꯥꯗꯤ ꯁꯥꯊꯤꯕꯅꯤꯍ‌ꯦꯏꯁ ꯉꯥꯑꯒ ꯂꯩꯒꯅꯤ ꯃꯥꯗꯤ ꯃꯥꯗꯤ ꯅꯨꯃꯤꯠ ꯑꯃꯅꯤ ꯍꯦꯟꯖꯥꯡ ꯍꯥꯎꯇ꯭ꯔꯦꯅ ꯃꯥꯗꯤ ꯎꯄꯥꯏ ꯂꯩꯇꯦ ꯑꯗꯨꯝ ꯀꯝꯄꯜꯁꯔꯤ ꯀꯩꯅꯣ ꯇꯧꯔꯛꯑꯅꯤ
ꯑꯣ
ꯁꯥ ꯇꯧꯔꯛꯑꯅꯤ ꯃꯥꯗꯤ ꯁꯥꯊꯤꯕꯅꯦ ꯃꯥꯗꯤ ꯑꯒ‌ꯦ ꯑꯒ‌ꯦꯒꯤꯁꯨ ꯀꯟꯅ ꯀꯣꯜ ꯋꯥꯔꯤ ꯁꯥꯅꯔꯤ
ꯑꯣ
ꯉꯔꯥꯡ ꯀꯣꯜ ꯋꯥꯔꯤ ꯁ
ꯍꯣꯏ
ꯇꯔꯣ
ꯁꯊꯤꯕꯅ‌ꯦ ꯃꯥ ꯏꯁꯩ ꯐꯣꯡꯈ꯭ꯔꯕꯅꯦꯍꯦ ꯆꯣꯡꯆꯜꯗꯣ ꯆꯣꯡꯆꯜꯗꯣ ꯆꯣꯡꯆꯜꯗꯣ ꯏꯁꯩ ꯐꯣꯡꯈ꯭ꯔꯕꯅꯦ ꯔꯤꯂꯤꯛꯁ ꯅꯍꯟ ꯒꯤꯒꯨꯅꯩꯏꯕ
ꯐꯖꯩꯅꯦ ꯐꯖꯩꯅꯦ
ꯎꯝ ꯅꯪ ꯇꯥꯅꯤꯡꯉꯁꯨ ꯇꯥꯕ ꯐꯕ ꯌꯥꯅꯤ ꯍꯌꯦꯡ ꯁꯔꯄ꯭ꯔꯥꯏꯁ ꯇꯧꯔꯛꯑꯅꯤ
ꯑ ꯍꯌꯦꯡ ꯇꯥꯔꯁꯤꯗꯤ ꯍꯌꯦꯡ ꯇꯥꯔꯁꯦ
ꯍꯌꯦꯡ ꯇꯧꯔꯅꯦ ꯁꯥꯊꯤ ꯁꯥꯊꯤꯌꯅꯦ ꯑ ꯅꯨꯄꯤꯁꯨ ꯌꯥꯎꯋꯦꯕ ꯅꯨꯄꯤꯅ ꯀꯅꯥ ꯁꯀꯟꯁꯦꯔꯥ ꯍꯥꯏꯅ ꯀꯣ ꯈꯜꯂꯤ ꯑꯩꯈꯣꯏ
ꯑ
ꯄꯤꯁꯦ ꯊꯤꯞ ꯐꯪꯗ꯭ꯔꯦꯅꯦ
ꯑꯣ
ꯁꯀ
ꯑꯗꯨꯣ ꯅꯣꯏ ꯍꯟꯗꯛ ꯁꯥꯟꯅꯕ ꯈꯣꯠꯄ ꯆꯠꯄ ꯄ꯭ꯔꯅꯣꯏ ꯀꯃꯒ꯭ꯔ ꯄꯨꯔꯨꯨꯞꯥ
ꯑꯩꯈ‌ꯣꯏꯁ‌ꯦ ꯍꯟꯗꯛ ꯆꯠ ꯆꯠꯇ꯭ꯔꯦꯗ ꯅꯍꯟ ꯀꯩꯅ‌ꯣꯗꯤ ꯆꯠꯂ‌ꯦ ꯆꯇ‌ꯦ ꯏꯕꯥꯅꯤꯗꯤ ꯑ ꯀꯩꯕ ꯑꯗꯨꯁꯤꯡꯅ ꯎ ꯅꯍꯥꯟ ꯅꯈꯣꯏꯅꯤ ꯆꯠꯄꯗꯣ ꯃꯐꯝꯗꯣ ꯑꯥ ꯀꯩꯅꯣ ꯂꯥꯡꯖꯤꯡ ꯃꯅꯥꯛꯅꯦꯕ ꯁꯤ ꯑꯔ ꯄꯤ ꯑꯦꯐ ꯃꯅꯥꯛꯀꯤ ꯀꯣ
ꯎꯝ
ꯑꯗꯨꯗ ꯑꯃ ꯇꯞ ꯑꯃ ꯂꯩꯕꯅꯦꯕꯕꯤꯁ ꯍꯥꯏꯕ꯭ꯔꯥ ꯈꯪꯗ꯭ꯔꯦ ꯑꯗꯨꯗꯤ ꯑꯗꯨ ꯃꯅꯥꯛ ꯑꯗꯨ ꯆꯠꯇꯣꯏꯅꯦꯕ ꯍꯣꯏ ꯑꯗꯨꯝ ꯆꯠꯂꯒ ꯇꯞꯐꯝ ꯑꯃ ꯂꯩꯕꯅꯦ ꯃꯣꯏ ꯃꯇꯥꯏꯗ ꯄꯥꯔꯇꯤ ꯇꯧꯐꯝꯁꯨ ꯂꯩꯕꯅꯦ ꯕꯤꯜꯗꯤ ꯊꯔ ꯊꯝꯃꯦ ꯑꯗꯣ ꯑꯗꯨꯗ ꯆꯠꯂꯦ ꯑꯩꯈꯣꯏ ꯆꯧꯆꯥꯥ ꯏꯕꯥꯅꯤ ꯅꯨꯡꯗꯥꯡ ꯄꯨꯡ ꯇꯔꯥ ꯇꯔꯥꯃꯊꯣꯏ ꯇꯥꯔꯅꯤ ꯑꯩꯈꯣꯏꯅꯤ ꯍꯟꯕꯗꯣ ꯂꯝꯕꯤꯗꯣ ꯑꯩꯈꯣꯏ ꯅꯤꯍꯟꯕꯗꯣ ꯂꯝꯕꯤ ꯀꯥꯎꯊꯣꯛꯈ꯭ꯔꯕ ꯂꯥꯡꯒꯣꯜ ꯂꯝꯕꯤꯗꯣ
ꯎꯝꯝ
ꯇꯅꯦ ꯏꯕ ꯎꯝ ꯑ ꯀꯩ ꯅꯣꯗ ꯇꯥꯔꯒꯦ ꯇꯧꯌ‌ꯦ ꯕꯨꯛꯛꯇ
ꯐꯖꯔꯦ
ꯑꯗꯨꯒ ꯑꯃꯨꯛ ꯊꯧꯔꯒ ꯍꯜꯂ ꯀꯤꯂꯣꯃꯤꯇꯔ ꯑꯃꯒꯨꯝꯕ ꯁꯥꯡꯉꯦ
ꯍꯝ
ꯊꯧꯔ ꯆꯠꯂꯒ ꯍꯜꯂꯒ ꯃꯦꯞꯇ ꯌꯦꯡꯉꯒ ꯆꯠꯄꯅꯦ ꯑꯗꯩꯗꯤ ꯂꯥꯁꯇ ꯇꯥꯔꯦ ꯂ ꯄꯤꯗꯣ ꯑꯩꯈꯣꯏꯅꯤ ꯂꯥꯛꯄ ꯂꯝꯕꯤꯗꯣ
ꯑꯣ
ꯑꯝ ꯆꯠꯄꯁꯦ ꯑꯣ ꯍꯨꯏꯅꯒ ꯇꯥꯜꯂꯛꯏꯅꯦ
ꯑꯁ ꯐꯔꯥꯛ ꯇꯥꯏꯍꯦ ꯑꯗꯨꯗꯦ ꯎꯍꯣꯍꯨꯝ ꯕꯦꯔꯛꯑꯗꯔꯥ ꯑꯗꯨꯗꯦ
ꯍꯣꯏ ꯑꯁ ꯆꯣꯡꯆꯜꯁꯨ ꯍꯨꯏ ꯇꯥꯟꯅꯔꯦ ꯍꯥꯏꯔꯒ ꯈꯤꯇꯪ ꯀꯟꯅ ꯂꯩꯒꯦꯗꯤ ꯍꯥꯏꯗꯤ ꯑꯁ ꯂꯣꯏꯔꯦ
ꯑꯣꯔꯣꯕꯦꯖꯦꯇꯥ ꯍꯧꯔꯕꯕꯥ
ꯎꯝ ꯕꯦꯔꯥꯅꯤꯃꯥ ꯀꯟꯅ ꯂꯩꯗꯦ ꯃꯥꯗꯤ ꯍꯨꯏ ꯇꯥꯟꯅꯔꯁꯨ ꯃꯥꯗꯤ ꯇꯞꯅ ꯂꯩꯌꯦ ꯌꯨꯝꯕꯤꯅ ꯇꯥꯂꯛꯑꯗꯤ ꯃꯥꯅꯦ ꯎꯝ ꯖꯨꯝꯕꯤꯅ ꯇꯥꯜꯂꯛꯑꯗꯤ ꯇꯦꯟ ꯏꯁꯄꯤꯠꯇ ꯂꯩꯗꯧ ꯃꯥꯜꯂꯦ ꯃꯥꯗꯤ
ꯑꯍꯥ ꯍꯥ
ꯕꯥꯔꯦꯅꯤꯃꯥ ꯑꯁ ꯃꯤꯅ ꯇꯥꯔꯗꯤ ꯑꯩꯈꯣꯏ ꯉꯪꯅꯩꯁꯦ ꯋꯥꯊꯤ ꯁꯨꯅꯤꯉꯥꯏ ꯂꯩꯇꯧꯕꯩ
ꯑꯦ ꯍꯦ ꯐꯠꯇꯦ ꯐꯠꯇꯦ ꯐꯠꯇꯦ
ꯑꯦ ꯑꯗꯣ ꯑꯩꯈꯣꯏꯒꯤꯗꯤ ꯐꯪꯒꯣꯝ ꯊꯣꯛꯄ ꯂꯣꯏ
ꯑ ꯑꯗꯨꯕꯨ ꯍꯠꯇꯦ
ꯑꯣ
ꯅꯨꯡꯗꯥꯡ ꯁꯤ ꯑꯃꯇꯡ ꯄꯥꯏꯅꯔꯣ
ꯐ꯭ꯔꯤ ꯐ꯭ꯔꯤ ꯑꯣꯏꯔꯗꯤ ꯑꯗꯨꯝ ꯇꯧꯅ ꯁꯤꯗ ꯒꯪ
ꯎꯝ
ꯍꯥꯏꯗꯤ ꯐ꯭ꯔꯤ ꯑꯣꯏꯗ꯭ꯔꯒ ꯑꯣꯏꯗ꯭ꯔꯦꯗꯅ
ꯃꯥꯅꯦ ꯃꯥꯅꯦ
ꯑꯣꯏꯗꯔꯀꯥꯟꯗꯗꯤ ꯑꯗꯨꯝ
ꯅꯪꯅ ꯃꯅꯤꯄꯨꯔꯤꯗ ꯅꯪꯅ ꯃꯅꯤꯄꯨꯔꯤꯗ ꯈꯡꯕ ꯂꯩꯁꯤꯡ ꯈꯔ ꯍꯥꯏꯔꯛꯑꯣꯅꯦ
ꯂꯩꯥꯏꯁ ꯃꯅꯤꯄꯨꯔꯤꯗ ꯊꯕꯥꯜꯅ ꯎꯔꯤꯔꯩ
ꯎꯝ
ꯄꯔꯦꯡ ꯃꯅꯥ ꯁꯡꯕꯔꯩ ꯑꯗꯨꯒꯥ ꯄꯥꯔꯤꯒꯣꯛ ꯃꯅꯤꯡꯗꯣ ꯎꯝ ꯑꯁ ꯀꯩꯕꯥ ꯀꯩꯕꯥ ꯀꯩꯕ ꯁꯅꯥꯔꯩ ꯀꯣꯛ ꯏꯒꯤ ꯂꯩꯍꯥꯎ
ꯑꯥ
ꯒꯨꯂꯥꯕ ꯂꯩꯏ ꯌꯥ ꯀꯨꯟꯗꯣꯔ
ꯔ‌ꯣꯡꯉꯩ
ꯨꯒ‌ꯣꯡꯂꯩ
ꯑꯥ
ꯀꯦ ꯀꯅꯣ ꯑ ꯇꯛꯈꯦꯜꯂꯩ ꯑꯁ ꯅꯪꯗꯤ ꯌꯥꯝ ꯍꯪꯉꯤꯍ‌ꯦ
ꯃ ꯀꯩ ꯂꯩꯔꯤꯒꯦ ꯌꯥꯝ ꯂꯩꯔꯤꯗ
ꯀꯩꯀꯩ ꯂꯩꯔꯤ ꯑꯁ ꯈꯪꯗ꯭ꯔꯦꯍꯦ ꯀꯩ ꯀꯩ ꯂꯩꯔꯤꯅꯣ
ꯆꯤꯅꯤ ꯆꯝꯄ꯭ꯔꯥ
ꯆꯤꯅꯤ ꯆꯞꯄ ꯂꯩꯔꯤ ꯎꯝ ꯑꯗꯨꯒ ꯑꯂꯨꯚ‌ꯦ ꯑ‌ꯦ ꯅꯠꯇ‌ꯦꯍ‌ꯦ ꯗꯨꯗꯤ ꯑꯂꯨꯕꯔꯥ ꯍꯥꯏꯦꯒꯦ ꯇꯧꯕꯅꯤꯍ‌ꯦ
ꯎꯔꯤ ꯂꯩꯒꯗꯤ ꯂꯩꯔꯦꯅ
ꯑꯥ
ꯑꯗꯨꯒꯒ ꯍꯪꯒꯥꯝꯝ ꯄꯥꯟꯁꯨ ꯂꯩꯅꯤ ꯀꯩꯅ‌ꯣ
ꯎꯝ ꯂꯩꯗꯤ ꯏ ꯂꯩꯒꯦ ꯎꯝ
ꯉ ꯄꯥꯟꯁꯨ ꯂꯩ ꯏꯅꯤ
ꯃꯨꯒ ꯃꯄꯥꯟꯁꯨ ꯂꯩ
ꯑ ꯅꯪꯅ ꯈꯪꯕ ꯁꯥꯒꯦ ꯍꯥꯏꯔꯅꯤ ꯑꯗꯨꯗꯤ
ꯁꯥꯈꯩꯗꯤ ꯁꯥꯅꯦꯍꯦ ꯑꯁ ꯑꯩꯈꯣꯏꯒꯤꯗꯤ ꯁꯥꯅꯦꯍꯦ ꯑꯦꯛꯖꯥꯝ ꯈ ꯊꯥꯔꯤ ꯑꯣ ꯀꯩꯕ ꯑ ꯁꯥꯟ ꯀꯈꯣꯏꯗꯣꯡ ꯆ ꯂꯝꯍꯨꯏ ꯂꯝꯍꯧꯗꯣꯡ
ꯑꯥ ꯑꯥ ꯑꯥ ꯂꯝꯁꯥꯗꯤ ꯂꯝꯁꯥ ꯉꯥꯛꯇ ꯉꯥꯏꯔꯦ ꯀꯩꯅꯣ ꯑꯩ ꯍꯥꯏꯔꯛꯀꯦꯁꯦ ꯑꯩ ꯍꯥꯏꯔꯛꯀꯦꯁꯦ
ꯑ ꯅꯪ
ꯃꯊꯪ ꯃꯅꯥꯎ ꯑꯣꯏꯅ ꯍꯥꯏꯅ ꯍꯥꯏꯔꯛꯒꯦ ꯁꯥꯒꯤꯅꯀꯣ ꯌꯨꯝꯗ ꯂꯣꯏꯕ ꯁꯥ ꯍꯥꯏꯇꯥꯔꯦ ꯍꯥꯥ ꯏꯗ ꯂꯣꯏꯕ ꯁꯥꯁꯤꯡꯅ ꯑ ꯑꯩꯉꯣꯟꯗꯒꯤ ꯍꯥꯏꯇꯥꯔꯗꯤ ꯍꯧꯗꯣꯡ ꯍꯨꯏ ꯂꯩꯔꯦꯀꯣ
ꯎꯝ
ꯑꯗꯒꯤ ꯃꯄꯥꯟꯗ ꯍꯥꯏꯔꯒꯅ ꯑꯣꯛ ꯁꯟ
ꯎꯝ ꯎꯝ
ꯑ ꯑꯗꯨꯒ ꯌꯥꯎꯁꯨ ꯂꯩꯔꯦꯀꯣ
ꯎꯝ
ꯑꯈꯦ ꯑꯗꯩꯗꯤ ꯂꯝꯁꯥ ꯍꯥꯏꯔꯒꯅ ꯀꯩ ꯁꯥ ꯁꯥꯃꯨꯁꯨ ꯑꯗꯨꯝ ꯄꯜꯂꯒꯦꯀꯣ ꯁꯃꯨ ꯇꯥꯛꯑꯣꯝ ꯅꯠꯇ꯭ꯔꯥ ꯑꯗꯩꯗꯤ ꯀꯩ ꯅꯣꯡꯁꯥ ꯂꯝꯍꯨꯏ ꯂꯝꯍꯧꯗꯣꯡ
ꯎꯝ
ꯑꯗꯩꯗꯤ ꯁꯥ ꯃꯉꯥꯃꯛꯁꯨ ꯆꯤꯡꯉꯦ ꯑꯗꯩꯗꯤ ꯀꯩꯖꯦꯡ ꯂꯥꯡ ꯀꯩ ꯑꯗꯨꯝ ꯀꯩꯒꯤ ꯃꯣꯏꯒꯤ ꯀꯩꯒꯤ ꯃꯣꯏꯒꯤ ꯃꯆꯤꯟ ꯃꯅꯥꯎ ꯑꯗꯨꯝ ꯂꯩꯔꯦ ꯅꯠꯇ꯭ꯔ ꯀꯩ ꯑꯆꯧꯕꯁꯤꯡꯒꯤ ꯀꯩ ꯄꯤꯛ ꯄꯁꯤꯡꯒꯤ ꯑꯗꯨꯝ ꯃꯆꯥ ꯈꯥꯏꯅ ꯂꯩꯔꯦ ꯅꯠꯇ꯭ꯔꯥ ꯃꯆꯥ ꯈꯥꯏꯅ ꯑꯗꯨꯝ ꯂꯩꯔꯦ ꯑꯗꯩꯗꯤ ꯎꯗ ꯍꯥꯏꯔꯒꯅ ꯈꯩꯔꯣꯏ ꯌꯣꯡ ꯌꯣꯡ ꯃꯈꯜꯁꯤ ꯌꯥꯝꯤ ꯇꯌꯥꯏ ꯌꯣꯡ ꯑꯃꯨꯕꯁꯦ ꯀꯩꯗꯒꯤ ꯃꯈꯥꯗ ꯌꯥꯝ ꯂꯩꯒ꯭ꯔꯦ ꯅꯠꯇ꯭ꯔꯥ ꯌꯣꯡꯒꯤ ꯃꯈꯥꯗ ꯑꯗꯨꯅꯤ ꯑꯗꯨ ꯑꯗꯨꯝ ꯉꯥꯏꯗꯅ
ꯍꯣꯏ ꯎꯝ ꯑꯗꯨ ꯃꯉꯥꯏꯔꯦ
ꯇꯪꯗꯦꯗ ꯑꯥ ꯍꯧꯖꯤꯛ ꯀꯩꯗꯧꯔꯤꯒꯦ ꯍꯧꯖꯤꯛꯁꯦ
ꯍꯧꯖꯤꯛ ꯀꯩꯁꯨꯝ ꯇꯧꯗꯦꯗ ꯁꯨꯝ ꯐꯝꯃꯝꯕꯅꯦ ꯑꯗꯣ ꯍꯌꯦꯡ ꯅꯨꯃꯤꯗꯥꯡ ꯅꯣꯏ ꯋꯥꯀꯤꯡ ꯆꯠꯇꯣꯏꯔꯣ ꯀꯔꯤꯔꯣ
ꯍꯣꯔꯦꯟ ꯅꯪ ꯅꯨꯃꯤꯗꯥꯡ ꯋꯥꯏꯔꯝ ꯍꯣꯏ ꯆꯠꯀꯦꯗꯤ ꯈꯜꯂꯝꯕꯅꯦ
ꯅꯣꯏ ꯈꯨꯃꯂꯝ ꯈꯨꯃꯂꯝ ꯈꯨꯃꯂꯝ ꯈꯨꯃꯂꯝꯄꯥꯛꯇ ꯆꯦꯜꯂꯦꯕꯀꯣ ꯈꯨꯃꯣ ꯈꯨꯃꯟ ꯂꯝꯄꯥꯛꯁꯦ ꯑꯩ ꯆꯦꯟꯕ ꯆꯠ ꯄ ꯌꯥꯗꯦ ꯑꯕꯗꯤꯁꯨ ꯌꯥꯎꯕ꯭ꯔꯣ ꯅꯣꯏ ꯀꯅꯥ ꯀꯅꯥ ꯆꯦꯟꯒꯦ ꯑꯣꯈꯦ
ꯑꯩꯈꯣꯏ ꯋꯥꯛꯀꯤꯡ ꯆꯠꯄꯅꯦꯗ ꯍꯥꯏꯗꯤ ꯎ ꯑꯩꯈꯣꯏꯒꯤꯒꯣ ꯑꯩꯈꯣꯏ ꯑꯩꯈꯣꯏ ꯃꯤ ꯑꯃ ꯊꯤꯕꯀꯣ ꯃꯤ ꯈ ꯃꯥꯡꯉꯦꯕ ꯀꯅꯥ
ꯎꯝ
ꯊꯤꯕ ꯆꯠꯄ
ꯎꯝ
ꯥꯡꯕꯤꯅꯦꯔ ꯃꯥꯥꯡꯉꯗ
ꯑ
ꯂꯝꯄꯥꯛꯇ ꯃꯤꯌꯥꯝ ꯄꯨꯟꯐꯝꯅꯤꯅꯀꯣ
ꯑꯣ ꯅꯪ ꯅꯣꯡꯃꯗ ꯀꯌꯥ ꯀꯌꯥ ꯆꯦꯟ ꯆꯦꯟꯒꯦ ꯇꯔꯒꯤ ꯌꯥꯝꯃꯛꯇꯤ
ꯆꯦꯟꯗ꯭ꯔꯦꯗ ꯑꯩꯗꯣ ꯈꯨꯔꯨꯗꯣ ꯁꯣꯛꯈ꯭ꯔꯦꯕ ꯑꯗꯨꯒꯤ ꯑꯀꯟꯕꯗ ꯆꯦꯟꯕ ꯌꯥꯗ꯭ꯔꯕ
ꯑ
ꯒ꯭ꯔꯥꯎꯟ ꯅꯠꯇꯕꯤꯗ ꯑꯀꯟꯕꯗꯗꯤ ꯆꯦꯟꯕ ꯌꯥꯗ꯭ꯔꯦ ꯑꯀꯟꯕꯗ ꯍꯦꯛ ꯆꯦꯜꯂꯕ ꯈꯨꯔꯨ ꯎꯄꯥꯏ ꯂꯩꯇ꯭ꯔꯦ ꯀꯩꯅꯣ ꯔꯦꯁ ꯇꯧꯔꯦ ꯄꯨꯔꯥ ꯔꯦꯁ ꯄꯨꯔ ꯆꯦꯛꯁꯤꯟꯗ꯭ꯔꯗꯤ ꯌꯥꯗ꯭ꯔꯦꯕ ꯍꯥꯏꯗꯤ ꯍꯥꯟꯅ ꯍꯥꯟꯅ ꯕꯣꯟ ꯍꯥꯏꯗꯤ ꯍꯧꯗ꯭ꯔꯤꯉꯩꯗꯣ
ꯍꯣꯏ
ꯁꯥꯟꯅꯕ ꯍꯧꯗ꯭ꯔꯤꯉꯩꯗꯣ ꯍꯥꯏꯗꯤ ꯃꯃꯥꯡ ꯆꯍꯤꯗꯒꯤ ꯑꯩ ꯄꯨꯔꯥ ꯆꯠꯂꯦꯗꯅ ꯁꯤ ꯂꯥꯏꯟꯁꯤꯗ
ꯍꯣꯏ
ꯈꯔ ꯆꯠꯇ꯭ꯔꯤꯉꯩꯗ ꯑꯩ ꯋꯥꯋꯥꯛꯀꯤꯡ ꯌꯥꯝ ꯆꯦꯟꯕꯗꯣ ꯌꯨꯝꯗ
ꯑꯥ
ꯃꯗꯨꯗ ꯄꯨꯔꯥ ꯀꯩꯅꯣ ꯇꯧꯔꯕ ꯁꯣꯛꯈ꯭ꯔꯕ ꯑꯗꯨꯒꯤ ꯈꯔ ꯆꯦꯛꯁꯤꯟꯕꯗꯤ ꯌꯥꯗ꯭ꯔꯕ
ꯎꯝ ꯃꯥꯥꯏꯇꯅ
ꯎꯝ ꯁꯔꯨꯒ ꯂꯣꯏ ꯄꯣꯟꯊꯣꯛꯑꯒ ꯊꯣꯛꯑ ꯂꯩꯔꯦ ꯑꯩꯒꯤꯗꯣ ꯑꯗꯨꯒꯤꯒ ꯈꯨꯔꯨꯠ ꯑꯗꯣ ꯑꯗꯨꯒꯤ ꯎꯄꯥꯏ ꯂꯩꯇ꯭ꯔꯒ ꯑꯗꯨꯒꯤ ꯒ꯭ꯔꯥꯎꯟ ꯅꯠꯇ꯭ꯔꯗꯤ ꯑꯩ ꯎꯄꯥꯏ ꯂꯩꯇꯦ ꯆꯦꯟꯗꯦ ꯑꯩ
ꯑ
ꯈꯔ ꯈꯔꯗꯤ ꯐꯔꯛ ꯈꯔꯦꯗꯣ ꯃꯨꯛꯄ ꯀꯥꯟ
ꯑꯗꯣ ꯅꯪ ꯈꯣꯡꯎꯞ ꯈꯣꯡꯎꯞ ꯈꯔ ꯑꯐꯕꯗꯤ ꯑꯐꯕ ꯂꯩꯔꯒ ꯇꯣꯡꯕꯗꯤ ꯀꯃꯥꯏꯅ ꯇꯧꯕ
ꯎꯝ ꯈꯕꯨ ꯑꯐꯕꯗꯣ ꯑꯗꯨ ꯂꯩꯗ꯭ꯔꯗꯤ ꯑꯗꯨ ꯂꯩꯗ꯭ꯦ ꯀꯩꯗꯤ ꯎꯄꯥꯏ ꯂꯩꯇꯦ
ꯑꯣ ꯑꯗꯨꯒꯤ ꯍꯥꯏꯔꯗꯤ ꯎꯝ
ꯃꯃꯥꯡ ꯊꯥꯕꯤꯗꯣ ꯑꯗꯨ ꯇꯣꯡꯉꯒ ꯆꯦꯟꯒꯗꯧꯕ ꯑꯗꯨ ꯅꯠꯇ꯭ꯔꯗꯤ ꯎꯄꯥꯥꯏ ꯂꯩꯇꯦ ꯑꯗꯨ ꯑꯗꯨꯒꯤꯅꯦ ꯍꯧꯖꯤꯛ ꯆꯟꯔꯤ
ꯍꯣꯏ ꯑꯩꯕꯨꯖꯤꯗꯤ ꯀꯩꯁꯨꯝ ꯇꯧꯗꯩ ꯑꯩ ꯈꯣꯡꯎ
ꯎꯝ ꯑꯣ
ꯃꯃꯟꯗꯨꯗꯤ ꯆꯦꯠꯆꯦꯠ ꯂꯥꯎꯕꯅꯤꯅꯀꯣ ꯀꯃꯗꯤ ꯅꯅꯨꯡꯉꯥꯏꯦ
ꯎꯝ ꯑꯗꯨꯒꯨꯝꯕ ꯂꯩꯒꯗꯕꯅꯦ ꯄꯝ ꯌꯥꯎꯕꯤꯒꯨꯝꯕ ꯅꯪꯒꯤꯒꯨꯝꯕꯀꯣ
ꯍꯣꯏ
ꯑꯗꯨꯒꯨꯝꯕ ꯂꯩ ꯑꯩ ꯂꯩꯗ꯭ꯔꯤ ꯐꯥꯎ ꯆꯦꯜꯂꯣꯏ ꯍꯥꯏꯅ
ꯃꯔ ꯑꯁ ꯈ ꯈ ꯐ ꯗꯤ ꯈꯣꯡ ꯁ
ꯎꯝ ꯍꯣꯏ ꯑ ꯎꯝ ꯃꯃꯥꯡꯒꯤꯗꯣ ꯄꯥ ꯄꯥꯔꯒ
ꯍꯣꯏ